ꯇꯥꯛ ꯇꯥꯔꯕ꯭ꯔꯣ ꯇꯟ
ꯉꯛꯄ ꯑꯗꯨ ꯑꯃꯨꯛ ꯑꯩꯟ ꯇꯧꯔꯛꯑꯒ ꯑꯃꯨꯛ ꯑꯉꯥꯡꯗꯣ ꯑꯃꯨꯛ ꯄꯥꯏꯔꯛ
ꯋꯦꯇꯤꯉ ꯎꯝ ꯑꯣ
ꯍꯂꫭ
ꯆꯥꯛ ꯂꯣꯏꯔꯕꯣ ꯅꯪꯕꯣ
ꯑꯩ ꯆꯠ ꯭ꯔ ꯈꯪꯉꯦ ꯀꯩꯅꯣ ꯊꯣꯡꯕꯅꯤ ꯑꯥ ꯎ ꯀꯩꯅꯣ ꯇꯉ ꯑ
ꯑꯥ
ꯀꯧ ꯀꯧꯇꯛꯥꯗꫭ ꯊꯣꯡꯉꯦ ꯀꯧꯇꯉꯥꯇꫭ ꯊꯣꯡꯕ ꯑꯩꯗꯤ ꯑꯌꯨꯛꯇ ꯑꯩꯅ ꯊꯣꯡꯉꯦ ꯃꯥꯅ ꯀꯩꯅꯣꯗ ꯊꯣꯡꯉꯦꯗꯅ ꯅꯍꯅ ꯅꯨꯡꯗꯥꯡꯗ ꯊꯣꯡꯍꯜꯂꯦ
ꯎꯝ
ꯆꯥꯛꯈꯨꯝꯒ ꯆꯡꯕ
ꯀꯗꯥꯏꯗꯒꯤ ꯅꯪ ꯅꯣꯡꯉꯥꯟꯕꯗꯩ ꯌꯨꯡ ꯂꯩꯔꯦ ꯀꯗꯥꯏꯗꯒꯤ ꯅꯨꯡꯉꯥꯏꯗꯣꯔꯤꯒꯦ ꯃꯤꯠꯇꯣ
ꯑꯗꯨꯅꯦ
ꯄꯩꯁꯥ ꯇꯥꯟꯕꯗ ꯃꯤꯠ ꯌꯦꯡꯕꯗꯨꯅ ꯍꯦꯟꯅ ꯆꯪꯗꯣꯏꯖꯥꯠꯂ
ꯑꯥ
ꯂꯥꯏꯌꯦꯡꯕ ꯍꯦ ꯆꯪꯗꫭꯏꯖꯥꯠꯂꯕ ꯅꯪ ꯇꯥꯜꯂꯤ ꯄꯩꯁꯥꯗꯨꯗꯒꯤ ꯎꯝ
ꯎꯝ
ꯀꯔꯤꯅꫭ ꯅꯦꯋꯥꯛꯁꯦ ꯅꫭꯡꯉꯥꯏꯇꯦꯅ ꯑꯩꯁꯦ ꯏꯟꯔꯥꯡ ꯁꯦꯝꯃꯤꯅꯤ ꯀꯩꯅꫭ ꯑꯩꯈꯣꯏ ꯅꯦꯋꯥꯛꯁꯦ ꯄꯠꯄꯠ ꯇꯠꯂꯦ ꯀꯩꯗꯧꯗꯣꯏ ꯅꯣꯗ ꯇꯕ꯭ꯔꯣ ꯇꯥꯏꯌꯦ
ꯅꯪ ꯊꫭꯡꯉꯤꯔꫭ ꯀꯅ ꯊꫭꯡꯉꯤꯅꫭ
ꯍꯣꯏ ꯑꯩꯅ ꯊꯣꯡꯉꯤꯅꯦ ꯐꯣꯟꯁꯦ ꯅꯨꯡꯉꯥꯏꯇꯦꯅ ꯎꯝ ꯅꯪ ꯄꯠ ꯄꯠ ꯅꯦꯠꯋꯥꯛ ꯅꯪ ꯇꯥꯗꯕ꯭ꯔꯕ ꯑꯩꯅ ꯉꯥꯡꯕ
ꯇꯥꯏ
ꯄꯠꯄ ꯇꯠꯄ꯭ꯔꯕ
ꯇꯠꯇ
ꯑꯣ ꯑꯩ ꯅꯪ ꯋꯥ ꯉꯥꯡꯒꯗꯣꯏꯗꯣ ꯄꯠꯄ ꯇꯠꯄ꯭ꯔꯁꯤꯅꯦ ꯑꯩ ꯈꯜꯂꯤꯁꯦ
ꯇꯠꯦ ꯇꯠꯇꯦ ꯑꯩꯅ ꯁꯣꯝꯗ ꯑꯉꯥꯡ ꯐꯣꯟ ꯇꯧꯔꯛꯄ ꯑꯝꯇ ꯃꯦꯁꯦꯁ ꯊꯥꯈꯤꯕ ꯋꯥꯔꯤ ꯁꯥꯟꯅꯔꯤꯑꯅ ꯑꯩꯅ ꯀꯛꯊꯠꯄ ꯌꯥꯗꯕꯅꯤꯅ ꯏꯒ ꯑꯩ ꯃꯨꯛꯈ꯭ꯔꯦ
ꯀꯩꯅꯣ ꯌꯥꯝ ꯉꯟꯅ ꯃꯩ ꯃꯨꯜꯂꯤꯅꯤꯅ
ꯀꯪꯗꯦ ꯃꯨꯠ ꯈꯔꯦꯥꯏ ꯇꯣ
ꯅ ꯄꯨꯗꯣ ꯅꯪ ꯑ
ꯑꯄꯨꯒ ꯇꯧꯔꯕ
ꯀ
ꯀꯔꯤꯅꯣ ꯁꯤ ꯅꯦꯠꯋꯥꯛꯁꯤꯗ ꯍꯂꯣ ꯍꯂꯣ ꯉꯥꯏꯩꯅꯥꯕ꯭ꯔꯣ
ꯅꯪꯅꯪ ꯉꯥꯡꯕ ꯇꯥꯏꯌꯦ
ꯄꯠ ꯄꯠ ꯄꯠ ꯇꯠ ꯂꯦꯝꯃꯤ ꯏ ꯉꯇ ꯇꯨꯃꯤꯟꯅ ꯉꯥꯛꯇ ꯂꯩꯨꯕ ꯇꯨꯃꯤꯟꯅ ꯉꯥꯛꯇꯪ ꯂꯩꯒꯗ꯭ꯔꯥ ꯍ ꯄꯥꯟꯅ ꯊꯔ ꯣꯖ ꯇꯞꯇꯣꯏꯕ ꯑꯃꯨꯛ ꯁꯤꯗ ꯐꯣꯟꯁꯦ ꯆꯥꯔꯖ ꯇꯧꯕ ꯋꯥꯏ ꯐꯥꯏꯁꯦ ꯀꯔꯤꯅ ꯃ ꯗꯧ ꯀꯩꯅꯣꯅ ꯇꯔꯌꯥ
ꯣ ꯅꯦꯠ ꯍꯥꯞꯆꯤꯜꯂꯒꯅꯦ ꯇꯥꯛꯁ ꯇꯧꯕꯒꯤꯗꯣ
ꯎꯝ
ꯅꯦꯠꯋꯥꯔꯇꯗꯤ ꯉꯥꯏꯔꯣꯏꯕ
ꯑꯩ ꯅꯦꯋꯥꯂꯤ ꯉ ꯁꯥꯟꯅꯈꯤꯗꯗꯨꯕꯤꯅ ꯉꯥꯛꯇ ꯂꯩꯌꯣ ꯍꯥꯏꯥꯏꯗꯣꯛ ꯆꯥꯝꯅ ꯊꯤꯨ ꯐꯥꯏꯗꯣꯛꯩꯅ ꯆꯥꯝꯃꯟꯗꯅꯅꯨꯡ ꯁꯣꯡꯗꯦ ꯃꯥꯦꯅ
ꯑꯩ
ꯆꯥ ꯃꯣꯏꯗꯤ ꯈꯨꯠꯁꯥ ꯑꯃ ꯇꯧꯋꯦꯕ ꯆꯥꯕꯁꯤꯦ ꯆꯥꯗꯒꯅ ꯄꯪꯆꯥꯥꯒ ꯆꯥꯕ ꯆꯥꯗꯕꯒꯅ ꯆꯥꯗꯕ ꯑꯃ ꯇꯧꯋꯦꯕ ꯅꯣꯏ ꯌꯦꯁꯨ ꯆꯥꯁꯦ
ꯁꯥ
ꯆꯥꯛ ꯆꯥꯛꯇꯤ ꯏꯂꯦꯛꯇ꯭ꯔꯤꯛ ꯀꯨꯀꯔ ꯃꯁꯥ ꯊꯣꯡꯖꯕꯅꯤꯅ ꯆꯦꯡ ꯁꯨꯖꯟꯈ꯭ꯔꯦ ꯌꯥꯎ ꯊꯦ ꯃꯤꯟꯇ
ꯀꯣꯃꯦ ꯀꯩꯣ
ꯀꯣꯃꯦꯂꯗꯤ ꯨꯒꯔ ꯊꯄꯗ ꯏꯂꯣꯣꯏ ꯀꯣꯃꯦ ꯅꯣꯏ ꯁꯒꯣꯜꯁꯦ ꯅꯨꯃꯤꯗꯥꯡꯁꯨ ꯉꯥ ꯆꯥꯗꯕ꯭ꯔꯣ
ꯅꯨꯡꯗꯥꯗꯥꯑꯕ ꯀꯣ ꯑꯌꯨꯛꯇꯤ ꯑ ꯆꯥꯗꯦ
ꯅꯨꯃꯤꯗꯥꯡꯗꯤ ꯆꯥꯏ ꯑꯌꯨꯛꯇꯀꯤ ꯆꯥꯗꯦ ꯑꯩꯈꯣꯏꯒꯤ ꯀꯧꯇꯥꯅ
ꯑꯣ ꯀꯅꯦ ꯏꯆꯥꯥꯁꯦ ꯇꯦꯟꯁꯟ ꯇꯦꯟꯁꯟ ꯂꯩꯅꯦ
ꯑꯁꯟ ꯂꯥꯏ ꯑꯩꯈꯣꯏꯁꯦꯅ ꯊꯣꯡꯉꯦ ꯑꯣ
ꯍꯜꯂꯣ ꯍꯥꯎ
ꯍꯜꯂꯣ ꯑꯩ ꯑꯩ ꯃꯄꯥꯟ ꯊꯣꯛꯂꯛꯀꯦ ꯅꯦꯠꯋꯥꯛ ꯅꯨꯡꯉꯥꯏꯇꯦ ꯑꯩ ꯑꯃꯝꯇ ꯊꯣꯛꯂꯛꯀꯦ
ꯍꯣꯏ ꯅꯪ ꯅꯨꯡꯉꯥꯏꯇꯕ꯭ꯔꯥ ꯅꯨꯡꯉꯥꯏꯇꯕ꯭ꯔꯥ ꯑꯃ ꯇꯧꯔꯦ ꯐꯠ ꯄꯠ ꯄꯠ ꯇꯠꯂꯒꯅꯦ ꯌꯥꯝ ꯅꯨꯡꯉꯥꯏꯇ꯭ꯔꯦꯕ ꯇꯥꯕꯣꯏ ꯇꯥꯗꯕꯣꯏ
ꯅꯨꯡꯗꯥꯡꯗ ꯈꯔ ꯊꯦꯡꯉꯛꯄꯩꯗꯨꯗꯤ ꯁꯥꯟꯅꯕ ꯅꯨꯡꯉꯥꯏꯌꯦ ꯏꯕꯥꯅꯤ ꯆꯥꯛꯀꯥ ꯇꯣꯛꯂꯛꯄꯩꯗꯣ
ꯍꯣꯏ ꯍꯣꯏ ꯑꯗꯨ ꯎꯝ ꯑꯩꯁꯦ ꯍꯣꯔꯦꯟꯗꯒꯤ ꯍꯧꯔꯅꯤ ꯍꯧꯖꯤꯛ ꯑꯩꯅ ꯆꯥꯛ ꯇꯣꯛꯑ ꯊꯕꯛ ꯂꯣꯏꯔ ꯄꯩꯁꯥ ꯍꯥꯞ ꯆꯜꯂꯅꯤ ꯑꯩ ꯍꯧꯖꯤꯛ ꯑꯩ ꯑꯃꯨꯛ ꯃꯤꯠ ꯄꯥꯛꯊꯕ ꯍꯧꯔꯅꯤ
ꯄꯩꯁꯥ ꯇꯥꯟꯕꯗ ꯋꯥ ꯌꯥꯄꯣꯠꯇꯦ ꯁꯦꯟ ꯇꯥꯟꯕꯗꯤ ꯋꯥ ꯌꯥꯝꯄꯠꯇꯦ ꯑꯗꯣ ꯆꯨꯝꯃꯤ ꯆꯨꯝꯃꯤꯀꯣ ꯄꯟꯇ ꯋꯥꯗꯅ ꯁꯦꯟ ꯐꯪꯕ ꯑꯝꯇ ꯂꯩꯇꯦꯅꯦ ꯅꯪꯕꯣ
ꯏꯃꯥꯏ ꯀꯗꯥꯒꯤ ꯋꯥꯗꯅ ꯅꯨꯡꯉꯥꯏ ꯌꯥꯖ ꯅꯠꯇꯦꯅꯦ ꯋꯥꯔꯀꯥꯟꯗꯅꯤ ꯅꯨꯡꯉꯥꯏ ꯅꯪ ꯅꯨꯡꯉꯥꯏ ꯅꯨꯡꯉꯥꯏ ꯇꯨꯝ ꯂꯩꯔꯒ ꯄꯩꯁꯥꯗꯤ ꯊꯣꯛꯂꯛꯑꯣꯏꯅꯦ
ꯑꯁ ꯊꯣꯛꯂꯛꯑꯣꯏ ꯊꯣꯛꯂꯛꯑꯣꯏꯀꯣ ꯑꯁ ꯑꯩ ꯍꯟꯇꯛ ꯄꯩꯁꯥ ꯐꯅꯥꯝ ꯇꯥꯜꯂꯦ ꯄꯟꯆ ꯑꯩ ꯅꯍꯥꯟ ꯉꯔꯥꯡ ꯂꯨꯄ ꯂꯤꯁꯤꯡ ꯂꯤꯁꯤꯡ ꯑꯍꯨꯝꯒ ꯆꯥꯇ꯭ꯔꯦꯠꯃꯨꯛꯇꯤ ꯑꯩꯒꯤ ꯆꯪꯉꯛꯑꯦ
ꯎꯝ
ꯑꯗꯣ ꯑꯩ ꯃꯃꯥꯡ ꯃꯃꯥꯡ ꯇꯥꯜꯂꯤꯗꯨꯒ ꯍꯥꯏꯔꯗ ꯍꯟꯗꯛ ꯂꯨꯄꯥ ꯂꯤꯁꯤꯡ ꯇꯔꯥ ꯃꯊꯛꯇꯤ ꯍꯦꯜꯂꯤꯍꯦ ꯑꯩꯅ ꯇꯥꯜꯂꯤꯁꯦ
ꯑꯗꯨꯅꯤ ꯑꯗꯨ ꯅꯪꯅ ꯈꯗꯥꯡ ꯈꯔ ꯅꯣꯝꯕꯒꯤ ꯃꯤꯠ ꯈꯔ ꯁꯪꯗꯣꯛꯄꯒꯤ ꯐꯪꯉꯤ ꯅꯠꯇ꯭ꯔꯥ
ꯐꯝꯂꯩꯔꯗꯤ ꯐꯪꯡꯉꯣꯏꯅꯦꯀꯣ
ꯑꯗꯨꯅꯤ ꯐꯝꯕ ꯇꯨꯝꯕ ꯆꯥꯕ ꯂꯩꯔꯗꯤ ꯊꯥꯗꯔꯛꯑꯣꯏ ꯇꯨꯞ ꯇꯨꯞ ꯑꯗꯨꯅꯤ
ꯂꯥꯏꯑꯖꯦ ꯂꯥꯏꯅꯗꯤ ꯄꯩꯁꯥ ꯀꯩꯁꯨ ꯊꯥꯗꯔꯛꯇꯦꯇꯅꯦ ꯅꯠꯇ꯭ꯔꯥ
ꯀꯥꯏ ꯊꯗꯔꯛꯇꯨꯏꯕ
ꯃꯣꯏꯅ ꯍꯥꯏꯔꯤꯖꯦ ꯊꯕꯛ ꯁꯨ ꯍꯥꯏꯕꯅꯦꯕ
ꯃꯥꯅꯦ
ꯀꯣ ꯊꯕꯛꯁꯨ ꯍꯣꯏ ꯃꯣꯏꯕꯨꯗꯤ ꯊꯥꯖꯕ ꯑꯃꯗꯤ ꯊꯝꯃꯨ ꯅꯥꯗꯕ ꯌꯦꯛꯇꯕ ꯍꯥ ꯂꯩꯗꯅ ꯋꯥꯈꯜ ꯂꯧꯁꯤꯡ ꯃꯉꯥꯜ ꯐꯝꯖꯤꯟꯗꯅ ꯂꯩꯕ ꯑꯐꯛ ꯑꯐꯥꯏ ꯆꯨꯗꯅ ꯋꯈꯟ ꯊꯣꯛꯇꯕ ꯃꯌꯥꯝ ꯑꯃ ꯃꯣꯏꯅ ꯂꯧꯁꯤꯡ ꯃꯉꯥꯟ ꯄꯤꯗꯅ ꯐꯩ ꯐꯠꯇ ꯈꯪꯍꯟꯕꯤꯔꯦꯀꯣ ꯂꯧꯎꯁꯤꯡꯗꯨ ꯄꯨꯊꯣꯑ ꯁꯤꯖꯤꯟꯅꯧ
ꯃꯥꯅꯦ ꯅꯪ ꯃꯄꯥꯟ ꯊꯧꯔꯛꯄꯗꯒꯤ ꯅꯦꯠꯋꯥꯛꯁꯦ ꯅꯨꯡꯉꯥꯏꯔꯦ
ꯑꯥ ꯑꯥ ꯏꯁꯣꯔꯅ ꯑꯩꯈꯣꯏꯗ ꯅꯣꯡꯉꯥꯟ ꯅꯨꯃꯤꯠꯇꯕꯧ ꯙꯨꯛ ꯎꯝ ꯙꯛ ꯊꯥꯔꯒ ꯑꯗꯨꯝ ꯃꯈꯣꯡꯗ ꯀꯣꯜꯂ ꯂꯩꯔꯒꯗꯤ ꯁꯦꯟꯗꯣ ꯊꯣꯛꯂꯛꯑꯦꯕ ꯅꯠꯇ꯭ꯔꯥ
ꯎꯝ
ꯑꯗꯨꯅꯦꯕ ꯑꯗꯨꯅ ꯆꯤꯟ ꯆꯤꯟ ꯀꯔꯤ ꯈꯨꯠ ꯆꯣꯠꯂꯗꯤ ꯆꯤꯟ ꯆꯣꯠꯂꯤ ꯍꯥꯏꯕ ꯑꯃ ꯂꯩꯗꯥꯏꯅꯦ ꯏꯥꯄ ꯏꯄꯨꯒꯤ ꯄꯥꯎꯔꯧ ꯍꯩꯖꯗꯦꯗ ꯄꯥꯎꯔꯧꯒ
ꯑꯩꯗꯤ ꯈꯪꯗꯦ ꯃꯤ ꯌꯥꯝ ꯌꯥꯝ ꯂꯩꯔꯝꯃꯤꯅꯦ ꯉꯁꯤ ꯃꯦꯁꯦꯁ ꯊꯥꯅꯔꯛꯏ ꯃꯌꯥꯝꯗꯣ
ꯌꯦꯡꯉꯣꯗꯅ ꯑꯗꯣ
ꯎꯝ ꯑꯁ ꯃꯤꯖꯤꯡ ꯁꯦ
ꯃꯃꯥꯡ ꯃꯃꯥꯡꯗ ꯄꯩꯁꯥ ꯃꯌꯥꯝ ꯇꯥꯜꯂꯦ ꯍꯥꯏꯅꯤ ꯑꯩꯈꯣꯏꯅ ꯈꯪꯗꯕ
ꯑꯣꯏꯅ ꯈꯪꯗꯕ
ꯑꯗꯣ ꯑꯁꯤꯒꯤ ꯀꯩꯅꯣꯁꯦ ꯑꯗꯨꯝ ꯌꯥꯎꯁꯜꯂꯗꯤ ꯅꯪ ꯑꯗꯨꯣ ꯃꯊꯪ ꯃꯊꯪ ꯀꯩꯀꯩ ꯇꯧꯕ ꯌꯥꯕ ꯌꯥꯕ ꯕ ꯌꯥꯗꯕ ꯑꯗꯨꯝ ꯂꯥꯛ ꯀꯅꯦꯕ ꯃꯊꯪ ꯃꯊꯪ ꯅꯪꯅ ꯉꯝꯒꯗꯕ ꯊꯕꯛ ꯆꯤꯟꯕ ꯆꯤꯟꯗꯒꯤ ꯃꯇꯨꯡ ꯏꯟꯅ ꯑꯗꯨꯝ ꯈꯪꯅꯔꯛ ꯅꯦꯕ ꯑꯋꯥꯔꯨꯔꯅꯨ ꯅꯪꯅ ꯋ ꯅꯪꯅ ꯁꯨꯅꯤꯡꯗꯕꯒꯤ ꯋꯥꯒꯦꯑꯗꯗꯤ ꯈꯟꯗ꯭ꯔꯦ ꯑꯩꯁꯨ ꯇꯜꯂꯛꯑꯦ ꯋꯥꯔꯛꯄꯒꯤ ꯑꯃꯨꯛꯃꯨꯛꯁꯨ ꯇꯜꯂꯛꯏꯕ ꯑꯁ ꯑꯩꯈꯣꯏꯁꯦ ꯏꯕꯅꯤ ꯋꯥꯔꯛꯏꯃꯤ ꯋꯥꯏꯅꯤꯅꯦ ꯑꯩꯗꯤ ꯑꯅꯤꯅꯤ ꯇꯧꯔꯤꯁꯦ ꯑꯗꯨꯝ ꯇꯥꯔꯡꯒꯤꯗꯨꯗꯤ ꯈꯔ ꯐꯔꯅꯤ ꯑꯩꯗꯤ ꯑꯃꯨꯛ ꯑꯅꯤꯁꯨꯨꯕꯅꯤꯅ ꯑꯩꯉꯣꯟ ꯑꯗꯨ ꯈꯤꯇꯪ ꯋꯥꯕ ꯍꯥꯏ ꯇꯔꯦꯅꯦ ꯑꯩ ꯍꯌꯦꯡ ꯊꯕꯛ ꯆꯠꯂꯗꯤ ꯑꯗꯨꯒꯤ ꯈꯟꯕꯒꯤꯀꯣ ꯈꯤꯇꯪ ꯊꯨꯖꯟꯅ ꯇꯧꯕꯩ ꯋꯥꯅꯦꯕ ꯇꯞ ꯇꯞꯅ ꯇꯧꯕꯁꯦ ꯑꯗꯨꯝ ꯌꯥꯏ ꯄꯣꯠꯅꯦꯕ ꯈꯪꯗꯦ ꯑꯩ ꯆꯥꯛ ꯆꯥꯊꯣꯛꯑꯒ ꯅꯪꯉꯣꯟꯗ ꯍꯣꯔꯦꯟ ꯀꯣꯜ ꯑꯃꯨꯛꯇꯤ ꯇꯧꯔꯛꯑꯝ ꯇꯧꯔꯛꯑꯝꯒꯦ ꯉꯥꯏꯍꯥꯛ ꯄꯣꯊꯥꯕ ꯑꯣꯏꯅ ꯑꯗꯣ ꯋꯥꯔꯤ ꯁꯥꯟꯅꯕꯒꯤꯁꯤꯅ ꯅꯨꯡꯉꯥꯏꯕꯗꯤ ꯍꯦꯜꯂꯤꯍꯦ ꯅꯪꯁꯨ
ꯋꯥꯔꯤ ꯁꯥꯟꯅꯁꯤꯅ ꯐꯠꯇꯗꯤ ꯀꯩꯅꯣ ꯑꯃꯗꯨꯗꯤ ꯑꯃꯗꯨꯗꯤ ꯊꯕꯛ ꯁꯨꯔꯤꯅꯤ ꯁꯤꯗꯤ ꯊꯕꯥꯛ ꯁꯨꯕ ꯅꯠꯇꯦ
ꯏꯆꯦ ꯑꯩ ꯋꯥꯔꯤ ꯁꯥꯟꯅꯕ ꯇꯧꯖꯔꯨꯔꯒꯦ ꯍꯥꯏꯕꯁꯨ ꯃꯌꯥꯝ ꯌꯥꯎꯅꯔꯦ ꯍꯥꯏꯔꯤꯌꯦ
ꯎꯝ ꯑꯣ ꯁꯤꯗꯤ ꯄꯣꯊꯥꯕꯅꯦꯕ ꯉꯩꯏꯍꯥꯛ ꯑꯃꯗꯨꯗꯤ ꯄꯣꯊꯥꯕ ꯅꯠꯇꯦ ꯑꯃꯗꯨꯗꯤ ꯊꯕꯛ ꯁꯨꯔꯛꯄꯅꯦ ꯍꯥꯏꯕ ꯑꯇꯩꯗꯤ ꯇꯧꯔꯛꯏꯁꯤꯡꯗꯨꯗꯤ
ꯊꯥꯕꯛ ꯁꯔꯤꯝ ꯑꯗꯣ ꯊꯕꯛ ꯁꯨꯕꯅꯤꯅ ꯋꯥꯕꯅꯤꯅ ꯄꯣꯠꯇꯣ ꯌꯦꯡ ꯇꯥꯔꯦꯗꯅꯀꯣ
ꯎꯝ
ꯅꯪꯁꯨ ꯊꯕꯛꯇꯨ ꯁꯨꯗꯗꯤ ꯑꯗꯣ ꯅꯪ ꯐꯣꯟꯗꯣ ꯅꯪꯒꯤꯗꯨꯕꯨ ꯌꯥꯗꯣꯔꯤꯕ꯭ꯔꯣ ꯃꯌꯦꯛ ꯅꯨꯡꯉꯥꯏꯕ꯭ꯔꯣ ꯅꯪ ꯗꯤꯁꯄ꯭ꯂꯦꯔꯣ ꯀꯥꯏꯗꯣ ꯀꯩꯅꯣꯕ
ꯏꯁꯥꯒꯤ ꯅꯦꯠ ꯍꯥꯞꯆꯔꯗꯤꯅꯦ
ꯎꯝ
ꯌꯥꯅꯦꯕ ꯃꯤꯉꯣꯟꯗꯒꯤ ꯅꯦꯠꯇ ꯁꯨꯝ ꯊꯝꯕꯁꯨ ꯅꯨꯡꯉꯥꯏꯇ꯭ꯣꯏꯅꯦꯕ ꯏꯁꯥꯒꯤ ꯍꯥꯞꯆꯔꯗꯤ ꯀꯩꯁꯨ ꯇꯧꯔꯣꯏꯕ
ꯑ ꯑꯗꯣ ꯀꯩꯅꯣ ꯅꯪꯗꯨ ꯀꯩꯅꯣꯔꯕ ꯃꯃꯥꯡꯗꯣ ꯀꯥꯏꯔꯤꯗꯣ ꯇꯦꯝꯄꯔ ꯒ꯭ꯂꯥꯁ ꯂꯥꯏꯕ
ꯇꯦꯝꯄꯔ ꯇꯦꯝꯄꯔꯅꯦ ꯑꯇꯩ ꯃꯅꯨꯡ ꯀꯥꯏꯗꯦ
ꯇꯦꯝꯄꯔ ꯑꯣꯏꯔꯗꯤ ꯑ ꯂꯨꯄꯥ ꯆꯥꯝꯃꯨꯛꯇꯪ ꯄꯤꯕꯅꯤꯅꯦ ꯍꯦ ꯅꯪꯕꯨ ꯇꯦꯝꯄꯔ ꯑꯃꯥ ꯅꯥꯞꯁꯤꯟꯂꯨꯅꯦꯍꯦ ꯑꯥ ꯑꯗ ꯅꯪꯉꯣꯟꯗ ꯅꯝꯕ ꯈꯣꯠꯄ ꯅꯨꯡꯉꯥꯏꯇꯕ ꯇꯦꯝꯄꯔꯁꯦ ꯖꯧ ꯖꯧ ꯂꯥꯎꯔ ꯅꯞꯄꯛ ꯅꯛꯇ꯭ꯔꯗꯤꯅꯦ ꯅꯞꯄ ꯇꯥꯏꯞ ꯇꯧꯕ ꯃꯇꯝꯗ ꯅꯨꯡꯉꯥꯏꯇꯕꯅꯦꯕ ꯈꯪꯕ꯭ꯔꯥ ꯇꯦꯝꯄꯔ ꯅꯥꯜꯂꯗꯤꯅꯦ ꯅꯨꯡꯉꯥꯏꯕꯅꯦꯕ ꯑꯩ ꯉꯔꯥꯡ ꯅꯍꯥꯟ ꯀꯥꯏꯗꯅ
ꯁꯏ ꯃꯅꯨꯡꯒꯤꯁꯨ ꯃꯅꯨꯡꯗꯁꯨ ꯈꯔ ꯑꯁ ꯈꯪꯗꯦ ꯀꯩꯅꯣꯝꯗꯤ ꯇꯧꯔꯦ ꯑꯩ ꯐꯣꯟꯁꯦ ꯇꯦꯝꯄꯔ ꯅꯠꯇꯕ ꯃꯅꯨꯡꯗꯁꯨ ꯔꯦꯠ ꯑꯃ ꯁꯥꯡꯅ ꯆꯤꯡꯉꯒꯁꯨ ꯂꯩ ꯃꯅꯨꯡꯁꯨ ꯁꯣꯛꯑ ꯃꯥꯜꯂꯤꯗ
ꯑꯣ ꯍꯣꯏ ꯌꯦꯡꯉꯣ ꯑꯗꯣ ꯐꯣꯟꯗꯣ ꯅꯨꯡꯉꯥꯏꯕ ꯇꯧꯔꯗꯤ ꯊꯕꯛ ꯇꯧꯕꯗꯁꯨ ꯅꯨꯡꯉꯥꯏꯗꯅ
ꯎꯝ
ꯑꯗꯨ ꯅꯪ ꯅꯪꯅ ꯂꯩꯅꯤꯡ ꯉꯥꯒꯗꯤ ꯑꯩꯈꯣꯏꯒꯤꯅꯦ ꯌꯨꯁ ꯐꯣꯟꯅꯅ ꯌꯥꯝ ꯌꯣꯟꯅꯩ ꯌꯣꯜꯂꯦ ꯂꯤꯁꯤꯡ ꯑꯅꯤ ꯑꯍꯨꯝ ꯄꯤꯕ ꯑꯗꯨꯃꯥꯏꯅ ꯍꯥꯟꯅ
ꯑꯗꯨ ꯐꯗꯤ ꯐꯕ꯭ꯔꯕ
ꯑꯦ ꯀꯩꯅꯣꯅꯦ ꯆꯞ ꯃꯥꯟꯅꯩꯅꯦ ꯀꯩꯅꯣ ꯑꯩꯒꯤ ꯐꯣꯟ ꯁꯤꯖꯤꯟꯅꯩꯁꯦ ꯑꯩꯅ ꯌꯣꯟꯊꯣꯛꯄꯩ ꯋꯥꯅꯤ ꯑꯩ ꯂꯨꯄꯥ ꯂꯤꯁꯤꯡ ꯃꯉꯥꯗ ꯇꯔꯥ ꯐꯪꯉ ꯂꯣꯏ ꯑꯣꯟꯊꯣꯛꯑꯝꯗꯣꯏ ꯋꯥꯅꯤ ꯀꯩꯅꯣ ꯆꯞ ꯃꯥꯟꯅꯩ ꯀꯩꯅꯣꯅꯦ ꯃꯤꯅ ꯈꯔ ꯁꯤꯖꯤꯟꯅꯔꯨꯏ ꯍꯥꯏꯕ ꯋꯥꯗꯅꯤꯅꯦ ꯑꯗꯨꯝꯕ ꯑꯃ ꯂꯩꯁ ꯂꯩꯔꯒ ꯁꯤꯖꯤꯟꯅꯕꯗꯅ ꯍꯦꯟꯅ ꯅꯨꯡꯉꯥꯏꯅꯤ ꯍꯥꯏꯒꯦ ꯇꯧꯅꯤ ꯑꯍꯟꯕ ꯂꯩꯗꯤ ꯁꯔꯨꯛꯄꯗꯤꯕ ꯑꯟꯕꯗꯨ ꯅꯪ ꯑꯥ ꯂꯨꯄꯥ ꯂꯤꯁꯤꯡ ꯇꯔꯥꯒꯤ ꯃꯊꯛꯇ ꯅ ꯐꯣꯟꯁꯨ ꯅꯨꯡꯉꯥꯏꯔꯣꯢ
ꯀꯥꯏꯗꯩꯅꯣ ꯀꯨꯟ ꯄꯤꯕꯧ ꯅꯨꯡꯉꯥꯏꯇ꯭ꯔ ꯀꯥꯟꯁꯤꯗ
ꯑꯗꯨꯅꯦ ꯍꯥꯏꯁꯦ ꯑꯣ ꯐꯔꯦꯁꯦ ꯐꯔꯦꯁꯦ ꯑꯩ ꯆꯥꯛ ꯏꯁꯤꯡ ꯑꯝꯇ ꯆꯥꯅꯕ ꯇꯧꯔꯨꯈꯤꯒꯦ ꯅꯪꯁꯨ ꯂꯣꯏꯁꯤꯜꯂꯝꯃꯣ ꯍꯣꯔꯦꯟ ꯍꯣꯔꯦꯟ ꯂꯣꯏꯔꯒ ꯇꯧꯔ ꯋꯥꯔꯤ ꯁꯥꯟꯅꯔꯁꯦ
ꯍꯣꯏ ꯍꯣꯏ ꯍꯣꯏ ꯊꯝꯃꯦ ꯊꯝ ꯎꯝ
ꯍꯥꯎ ꯂꯥꯛ ꯑꯦ ꯂꯥꯛꯑꯦ